ꯍꯜꯂꯣ
ꯍꯜꯂꯣ
ꯇꯥꯕ꯭ꯔꯣ
ꯇꯥꯏꯌꯦ
ꯏꯁ ꯀꯩꯗꯧꯅꯣ ꯅꯪꯕꯣ
ꯑꯩ ꯑꯁꯨꯝ ꯐꯥꯃꯝꯕꯅꯤꯅꯦ
ꯑꯦꯝ ꯑꯦꯜ ꯇꯤꯗꯤ ꯇꯝꯃꯤ ꯑꯗꯨꯕꯨ ꯀꯩꯅꯣ ꯀꯣꯔꯁ ꯆꯍꯤ ꯀꯌꯥ ꯁꯨꯔꯒꯦ
ꯆꯍꯤꯁꯦ ꯑꯃ ꯃꯈꯥꯏ ꯍꯦꯟꯖꯜꯂꯛꯑꯦ ꯑꯃ ꯃꯥ ꯀꯕꯝꯀꯥꯟꯗꯒꯤ ꯆꯠꯂꯦ ꯂꯣꯏꯔꯦ ꯑꯗꯩ ꯇꯝꯕꯗꯤ ꯑꯗꯨꯝ ꯀꯩ ꯀꯩ ꯍꯣꯠꯅꯔꯤꯒꯦ ꯅꯪꯗꯤ
ꯒ꯭ꯌꯥꯟ ꯇꯥꯗꯦꯗ ꯅꯕ ꯇꯧꯔꯤꯁꯦ ꯁꯥꯅꯒ ꯁꯥꯕꯅꯦ
ꯀꯃꯥꯏ ꯀꯃꯥꯏ ꯂꯩꯔꯤꯒꯦ ꯅꯣꯏ ꯍꯧꯖꯤꯛ ꯁꯥꯕꯩ ꯐꯤꯕꯝꯁꯤꯕꯣ
ꯑꯦ ꯁꯥꯕꯅꯤꯅ ꯈꯪꯗ꯭ꯔꯣ ꯑꯃꯨꯛ ꯇꯨꯝ ꯍꯧꯒꯠꯂꯛꯄꯗꯩ ꯑꯃꯨꯛ ꯆꯥꯅꯤ ꯊꯛꯀꯅꯤ ꯉꯩꯍꯥꯛ ꯑꯃꯨꯛ ꯆꯠꯂꯨꯅꯤ ꯑꯃꯨꯛ ꯐꯝꯅꯤ ꯂꯥꯏꯐ ꯁꯔꯀꯜꯁꯦ
ꯃꯇꯧ ꯃꯥꯟꯗꯅ ꯅꯩꯔꯝꯃꯤꯀꯣ ꯑꯗꯨꯗꯤ ꯁꯤꯌꯦ ꯍꯥ ꯍꯥ
ꯀꯩꯗꯧꯕꯩꯅꯣ ꯍꯪꯅꯩꯗꯨꯕꯨ ꯅꯣꯏ ꯇꯝꯃꯤꯟꯅꯩꯗꯨꯕꯨ ꯅꯥꯕ ꯅꯨꯄꯤꯒ ꯐꯖꯕ ꯌꯥꯎꯗ꯭ꯔꯣ ꯀꯣꯁꯜꯂꯨ ꯀꯩꯅꯣ
ꯏꯁ ꯅꯨꯄꯤꯒꯤꯗꯤ ꯅꯨꯄꯤ ꯉꯥꯛꯇꯅꯦꯃꯤ ꯑꯩꯈꯣꯏ ꯑꯅꯤ ꯈꯛꯇꯅꯦꯃꯤ ꯅꯨꯄꯥ
ꯏꯁ ꯅꯥꯕ ꯅꯩꯒꯦꯗꯤ ꯍꯥꯏꯗ꯭ꯔꯒ ꯂꯩꯊꯣꯛꯏꯗꯨꯕꯣ ꯅ ꯅꯪꯗꯤ ꯐꯣꯟ ꯕꯦꯂꯦꯟꯁꯁꯨ ꯐꯣꯟ ꯕꯦꯂꯦꯟꯁ ꯄꯣꯛ ꯍꯥꯞ ꯉꯝꯗ꯭ꯔꯦ ꯍꯥꯏꯅꯦ ꯅꯪꯗꯤ
ꯑꯁ ꯌꯣꯟꯕꯝꯁꯨ ꯌꯥꯎꯔꯦꯗ ꯌꯥꯗ꯭ꯔꯦ ꯃꯁꯤ
ꯑꯗꯨꯗꯤ ꯌꯥꯔꯣꯏ ꯐꯣꯟ ꯕꯦꯂꯦꯟꯁꯐꯧ ꯍꯥꯞ ꯉꯝꯗꯕ ꯅꯨꯄꯥꯗꯤ ꯀꯣꯏꯅꯔ ꯀꯩꯗꯧꯗꯣꯏꯅꯣꯅ ꯑꯗꯨꯝ ꯑꯝ ꯆꯠꯈꯤ ꯇꯥꯕ
ꯑ ꯅꯨꯄꯤ ꯑꯃꯗꯤ ꯂꯩꯔꯤꯌꯦ ꯐꯣꯟ ꯕꯤꯂꯦꯟꯁ ꯌꯥꯎꯗ꯭ꯔ ꯃꯥ ꯑꯗꯨꯝ ꯇꯧꯔꯛꯑꯦ ꯌꯥꯝ ꯅꯨꯡꯉꯥꯏꯕ ꯍꯥꯏꯇꯥꯔꯦ
ꯑꯣ ꯐꯩ ꯀꯨꯏꯔꯣꯏ ꯑꯗꯨꯖꯨ ꯃꯁꯤ ꯆꯨꯗꯠꯅꯕꯖꯤꯒ ꯈꯪꯅ
ꯑꯣ ꯁꯦꯠ ꯃꯣꯏꯁꯤꯗ ꯑꯉꯥꯡ ꯑꯃ ꯂꯩꯔꯦ ꯁꯥꯅꯄꯣꯠ ꯃꯌꯥꯝ ꯆꯥꯏꯊꯣꯛꯑꯒ ꯁꯤ ꯑꯝꯇ ꯃꯔꯤ ꯂꯩꯅꯕ ꯗꯤꯄꯥꯔꯠꯃꯦꯟꯒꯤ ꯃꯤ ꯈꯔ ꯌꯦꯡꯖꯟꯕꯤꯗ꯭ꯔꯒꯗꯤ
ꯏꯁ ꯑꯗꯣ ꯂꯥꯏꯟ ꯂꯧꯗ ꯌꯥꯔꯣꯏ ꯑꯦꯁ ꯕꯤ ꯑꯥꯏꯗ
ꯑꯦꯁ_ꯕꯤ_ꯑꯥꯏ ꯀꯥꯡꯒꯨ ꯁꯥꯠꯊꯤꯝꯅꯤꯌꯥ
ꯃꯥꯅ ꯂꯩꯔꯤ ꯐꯤꯕꯝꯁꯦ ꯍꯨꯖꯤꯛ ꯒꯥꯔꯤꯁꯦ ꯆꯥꯝ ꯆꯅꯤ ꯈꯥꯝꯖꯜꯂꯦꯔꯒ ꯃꯊꯟꯗ ꯀꯣꯏꯆꯥꯏ ꯆꯥꯏꯔ ꯂꯩꯔꯦ ꯍꯥꯏꯕ ꯌꯥ ꯌꯥꯗ꯭ꯔꯦ
ꯑꯣ ꯍꯥꯏꯗꯨꯅꯗꯤ ꯁꯦꯟ ꯊꯨꯝ ꯄꯥꯏꯕ ꯃꯆꯥ ꯃꯁꯨꯨ ꯑꯣꯏꯗꯣꯔꯤ
ꯎꯝ ꯑꯦ ꯑꯗꯨꯗꯤ ꯇ꯭ꯔꯛ ꯖꯦꯁꯤꯕꯤ ꯒꯥꯔꯤ ꯂꯣꯏ ꯁꯨꯔꯦ
ꯀꯩꯅꯣꯅ ꯊꯣꯝꯖꯜꯂꯛꯄ ꯑꯉꯥꯡꯗꯨ ꯑꯣꯏꯔꯤꯖꯥꯠꯂꯥ
ꯑꯥꯎ ꯍꯣ ꯍꯣ ꯆꯨꯝꯃꯦ ꯆꯨꯝꯃꯦ ꯆꯨꯝ ꯍꯧꯖꯤꯛ ꯄ꯭ꯔꯃꯦꯁꯣꯔꯤꯒꯤ ꯁꯥꯇ꯭ꯔ ꯑꯃ ꯀꯟꯅ ꯆꯦꯟꯊꯣꯛꯈꯤ ꯃꯃꯤꯡꯅ ꯁꯥꯃꯤꯀꯨꯃꯥꯔ ꯁꯤꯡ ꯁꯦꯒꯜ ꯀꯧꯕ ꯑꯃ
ꯄꯤ ꯀꯔꯤ ꯄꯤ ꯑꯦꯐ ꯇꯤ ꯁꯤ ꯍꯥꯏꯕ꯭ꯔꯥ ꯀꯩꯅꯣ
ꯍꯣ ꯑꯁ
ꯃꯤ ꯃꯆꯥ ꯀꯥꯡ ꯀꯥꯡꯕꯨꯅ ꯑꯉꯥꯡ ꯈꯔ ꯈꯣꯝꯖꯤꯜꯂꯒ ꯕꯣꯟ ꯇꯝꯕꯤꯔꯤꯅꯦ ꯇꯧꯕ ꯀꯥꯡꯕꯨꯗꯣ
ꯍꯣꯏ ꯃꯊꯪꯗꯤ ꯋꯥꯔꯜ ꯀꯞ ꯀꯥꯎꯕꯒꯤ ꯆꯥꯟꯁ ꯋꯥꯡꯉꯦ ꯃꯣꯏꯒꯤꯁꯦ
ꯑꯥ ꯃꯥꯏꯃꯨꯅꯦ ꯑꯗꯒꯤ ꯔꯣꯁꯟꯅꯦ ꯗꯦꯕꯥ ꯃꯅꯥꯎꯄꯥ ꯗꯨꯅꯦ ꯑꯗꯒꯤ ꯍꯔꯤ ꯅꯦ ꯑꯗꯒꯤ ꯑꯩꯈꯣꯏ ꯁꯥꯃꯤꯁꯨ ꯍꯥꯞꯆꯜꯂꯒꯦ ꯑꯗꯒꯤ ꯁꯃꯥꯟꯗꯩ ꯃꯆꯥ ꯃꯣꯏ ꯄ꯭ꯂꯦꯌꯥꯔꯁꯦ ꯃꯣꯏ ꯈ꯭ꯔꯕꯨꯗꯤ ꯂꯩꯌꯦꯕ ꯈ꯭ꯔ ꯋꯥꯠꯇꯅ ꯑꯃꯨꯕꯤꯍꯣꯏ ꯅꯨꯡꯒꯤꯍꯣꯏ ꯈ꯭ꯔ ꯍꯥꯞꯁꯤꯔꯎ
ꯏꯁ ꯂꯩꯒ꯭ꯔꯦ ꯍꯧꯖꯤꯛ ꯂꯝꯄꯥꯛꯇ ꯑꯃꯨꯛꯇꯪ ꯁꯠꯊꯣꯛꯎꯕꯗ ꯁꯦꯂꯦꯛꯁꯟ ꯍꯨꯝ ꯍꯨꯝꯅꯤ ꯕꯥꯎ ꯆꯪꯉꯣꯏ ꯄ꯭ꯂꯦꯌ꯭ꯔꯒꯤ ꯄ꯭ꯂꯦꯌ꯭ꯔ ꯉꯥꯛꯇꯅꯤ ꯂꯩꯔꯤꯖꯦ
ꯑꯧ
ꯃꯊꯪ ꯃꯊꯪ ꯌꯥꯝ ꯊꯤꯅ ꯂꯩꯒ꯭ꯔꯦ ꯄ꯭ꯂꯦꯌꯥ꯭ꯔꯒꯤꯗꯤ ꯐꯖꯗ
ꯌꯥ ꯑꯗꯒꯤ ꯁꯣꯝꯗꯁꯨ ꯂꯐꯣꯏ ꯂꯐꯥꯡ ꯑꯁꯥꯡꯕ ꯑꯃꯁꯨ ꯑꯩꯒꯤ ꯃꯤꯠꯁꯤꯅ ꯎꯔꯦ ꯃꯁꯤ ꯑꯃꯨꯕꯤ ꯍꯣꯏꯒꯤꯅꯦ ꯍꯥꯏꯅ ꯊꯥꯖꯩ ꯑꯁꯤ ꯑꯃꯨꯟꯕ ꯌꯥꯎꯗ꯭ꯔꯤꯕ ꯖꯥꯠꯂ
ꯄꯥꯟꯕ ꯍꯧꯕꯒ ꯇꯦꯛꯍꯧꯔꯝꯅꯤ
ꯑꯣ ꯑꯁꯥ ꯑꯁꯥ ꯃꯁꯤ ꯑꯃꯨꯕꯤ ꯍꯣꯏꯒꯤꯅꯦ ꯍꯥꯏꯅ ꯑꯩꯅ ꯈꯪꯕ ꯉꯝꯃꯦ ꯑꯗꯣ ꯍꯟꯗꯛꯀꯤ ꯃꯇꯥꯡꯒꯤ ꯏ ꯊꯥꯡꯕ ꯑꯃꯗꯤ ꯆꯥꯁꯤ ꯀꯦꯅꯣ ꯍꯣꯔꯦꯟ ꯅꯨꯃꯤꯗꯥꯡꯗꯤ
ꯎꯝ ꯏ ꯊꯥꯡꯕ ꯆꯗꯧꯁꯨ ꯏ ꯊꯥꯡꯕ ꯂꯩꯅꯕ ꯀꯣꯛ ꯇꯥꯡꯕꯗꯨ ꯂꯩꯇꯕꯅꯤꯅ ꯍꯧꯖꯤꯛ ꯏ ꯊꯥꯡꯕ ꯆꯥꯕꯒꯤ ꯎꯄꯥꯏ ꯂꯩꯇꯦ
ꯑꯗꯨꯕꯨꯗꯤ ꯍꯧꯖꯤꯛ ꯋꯥꯔꯤ ꯁꯥꯔꯤꯁꯤꯅ ꯌꯥꯅ ꯅꯤꯗ ꯑꯗꯨꯝ ꯆꯥꯕꯕꯨꯗꯤ
ꯃꯇꯝ ꯈꯤꯇꯪ ꯋꯥꯠꯀꯗꯧ ꯃꯥꯜꯂꯦ
ꯍꯥ ꯍꯥ ꯍꯤ ꯍꯤ ꯍꯤ ꯂꯩꯇ꯭ꯔ ꯂꯩꯇ꯭ꯔꯒꯅ ꯁꯥꯒꯣꯟꯁꯦꯝ ꯇꯣꯝꯕꯒꯤ ꯃꯇꯨꯡ ꯏꯟꯅꯒ꯭ꯔ ꯂꯣꯏꯔꯦ ꯇꯪ ꯏꯟꯅꯔꯒ ꯍꯣꯔꯦ
ꯃꯇꯨꯡ ꯏꯟꯅꯔ ꯃꯌꯥꯝꯅ ꯃꯨꯛ ꯅꯦꯠꯄꯗꯕ
ꯑꯩꯒꯤ ꯅꯥꯀꯟꯗ ꯑꯉꯥꯡ ꯑꯃ ꯂꯩꯕ ꯃꯃꯤꯡꯅ ꯑꯃꯨꯕꯤ ꯀꯧꯋꯦꯕ ꯑꯣ ꯃꯥꯅ ꯇꯧꯔꯤꯕ ꯊꯕꯛꯁꯤꯅ ꯍꯨꯖꯤꯛ ꯏꯁꯦ ꯇꯨꯝꯕ ꯆꯥꯕ ꯑꯍꯤꯡꯗ ꯊꯦꯡꯅ ꯃꯦꯁꯦꯁ ꯊꯥꯅꯕ ꯁꯤ ꯈꯛꯇꯅꯦꯕ ꯃꯥꯅ ꯇꯧꯔꯤꯁꯦ
ꯄ ꯄꯪꯕꯗ ꯍꯥ ꯒꯙꯥ ꯃꯔꯛꯇ ꯈ꯭ꯋꯥꯏꯗꯩꯩ ꯑꯄꯪꯕ ꯅꯦꯗꯣ ꯄꯪꯁꯨ ꯄꯪꯒ꯭ꯔꯕ
ꯃꯥꯖꯦ ꯑꯗꯨꯝ ꯃꯤꯀꯣꯛ ꯊꯤꯕ ꯂꯥꯛꯄꯗ ꯍꯥꯞꯇ꯭ꯔꯦ ꯍꯥꯏꯔꯤꯌꯦ ꯃꯥꯖꯦ ꯄꯪꯕꯒꯤ ꯆꯥꯡꯗ
ꯁꯤꯗꯖꯨ ꯑꯄꯪꯕ ꯑꯝ ꯂꯩ ꯍꯥꯞꯇꯕ ꯄꯨꯔꯥ ꯒꯙꯥ ꯃꯤꯒ ꯆꯨꯝꯅ ꯋꯥꯔꯤ ꯁꯥꯟꯅꯕꯧ ꯍꯩꯇꯕ
ꯆꯨꯝꯅ ꯐꯣꯟ ꯋꯥꯔꯤ ꯁꯥꯟꯅꯧ ꯍꯥꯏꯔꯒ ꯍꯥ ꯎꯝ ꯑꯗꯨ ꯑꯗꯨ ꯃꯤꯅꯤꯠ ꯃꯉꯥ ꯇꯔꯥ ꯃꯉꯥ ꯇꯔꯥ ꯂꯩꯔꯒ
ꯌꯥꯏ ꯍꯦ
ꯄꯨꯔꯥ ꯑꯄꯪꯅꯤꯍꯦ ꯋꯥꯔꯤ ꯋꯥꯔꯤ ꯁꯥ ꯀꯣ ꯑꯩꯗꯤ ꯆꯨꯝꯅ ꯋꯥꯔꯤ ꯁꯥꯕꯅꯦ ꯍꯥꯏꯔꯒ ꯑꯥ ꯃꯁꯤꯡ ꯈꯔ ꯊꯤꯅ ꯇꯧꯋꯦꯌꯦ
ꯑ ꯑ ꯑꯗꯨꯕꯨꯗꯤ ꯑꯃꯨꯕꯤ ꯍꯥꯏꯒ꯭ꯔ ꯂꯣꯏꯔꯦ ꯑꯈꯣꯏ ꯁꯝꯕ꯭ꯔꯥꯝꯅ ꯍꯥꯏꯅꯔꯤꯝꯃꯤ ꯂꯤꯟ ꯇꯒꯥ ꯁꯤꯖꯨ ꯃꯥꯜꯂꯦ ꯃꯥꯖꯦ ꯑꯗꯨꯝ ꯏꯁꯄꯦꯛ ꯎꯞꯈ꯭ꯔꯒꯗꯤ ꯌꯥꯝ ꯐꯖꯩ ꯃꯁꯛ ꯃꯇꯧꯖꯨ ꯌꯥꯝ ꯆꯪꯈꯣꯜꯂꯤ
ꯃꯣꯇꯤꯖꯤꯅ ꯐꯣꯟ ꯇꯧꯁꯜꯂꯛꯑꯝꯃꯤꯖꯤꯅ ꯀꯔꯤ ꯍꯥꯏꯔꯤꯖꯥꯠꯅꯣ ꯃꯥ ꯐꯨꯔꯤꯠ ꯑꯦ ꯄꯨꯡ ꯃꯔꯤ ꯃꯈꯥꯏ ꯇꯥꯔ ꯂꯩꯔꯝꯃꯦꯅꯦ ꯏꯔꯨꯒ ꯂꯨꯖꯗ꯭ꯔꯤꯅꯦ ꯑꯩꯖꯦ
ꯍꯣꯏ ꯀꯩꯀꯩ ꯊꯕꯛ ꯂꯩꯕꯤꯒꯦ
ꯑꯁ ꯅꯨꯡꯗꯥꯡꯋꯥꯏꯔꯝꯒꯤ ꯋꯥꯛꯀꯤꯡ ꯆꯠꯂꯨꯗꯧꯅꯤ
ꯑꯩꯁ ꯄ꯭ꯔꯦꯃꯤꯌꯝꯒꯤ ꯋꯥ ꯈꯨꯉꯥꯡ ꯉꯥꯡꯉꯤꯗꯥ
ꯄ꯭ꯔꯤꯃꯤꯌꯝꯗ ꯇꯧꯔꯦ ꯍꯧꯖꯤꯛꯇꯤ
ꯑꯥꯢ ꯌꯥꯏ ꯌꯥꯏ ꯌꯥꯏ ꯃꯣꯏ ꯃꯤꯅꯤꯠꯁꯤꯕꯨ ꯀꯌꯥ ꯒ ꯁꯨꯖꯟꯒ꯭ꯔꯕꯖꯥꯅꯣ ꯇꯔꯨꯛꯃꯨꯛꯇꯤ ꯁꯨꯖꯜꯂꯛꯑꯦꯕꯀꯣ ꯍꯣꯏ
ꯌꯥꯗ꯭ꯔꯦ ꯌꯥꯗ꯭ꯔꯦ ꯁꯤ ꯂꯣꯏꯔꯒ ꯀꯣꯟꯅ ꯑꯃꯨꯛ ꯇꯧꯔꯖꯤ ꯏꯕꯣ ꯑꯩ ꯊꯕꯛ ꯂꯩ
ꯑꯥ ꯌꯥꯏ ꯌꯥꯏ ꯌꯥꯏ ꯌꯥꯏ ꯅꯣꯡꯃꯒꯤ ꯑꯃꯨꯛꯇꯪ ꯇꯧꯔꯗꯤ ꯌꯥꯔꯦꯗ
ꯌꯥꯝꯃꯟꯒ꯭ꯔꯦ ꯌꯥꯝꯃꯟꯒ꯭ꯔꯦ
ꯑꯥ ꯁꯤꯗ ꯂꯩꯔꯤꯕ ꯑꯉꯥꯡꯒꯩꯖꯦ ꯃꯁꯛ ꯃꯇꯧꯖꯨ ꯐꯖꯩ ꯑꯈꯣꯏ ꯄꯔꯦꯡꯗꯒꯤ ꯅꯨꯄꯤ ꯃꯆꯥ ꯑꯃꯈꯛ ꯌꯥꯎꯖꯩꯕꯀꯣ ꯑꯈꯣꯏ ꯄꯔꯦꯡꯗ ꯃꯁꯛ ꯃꯇꯧꯗꯤ ꯂꯣꯏꯔꯦ
ꯐꯠꯖꯗ ꯍꯥꯏ ꯀꯥꯟꯗꯦ
ꯎꯝ ꯀꯔꯤ ꯀꯧꯒꯤ ꯢꯁꯣꯝꯒꯤ ꯅꯆꯟ ꯅꯨꯄꯤ ꯃꯃꯤꯡꯖꯦ
ꯏꯗꯣꯝꯆꯥ ꯀꯩ ꯃꯃꯤꯡ ꯀꯧꯒꯦ ꯑꯥ ꯁꯛꯍꯦꯟꯕꯤ ꯍꯥꯏꯁ ꯃꯤꯡꯖꯤꯕꯥꯎꯇꯤ ꯐꯖꯔꯦꯍꯦ ꯑꯈꯣꯏ ꯁ ꯑꯥ ꯁꯛꯍꯦꯟꯕꯤꯒꯤ ꯋꯥꯔꯤ ꯃꯇꯥꯡ ꯑꯝꯇ ꯇꯧꯖꯤ ꯁꯛꯍꯦꯟꯕꯤꯖꯦ ꯍꯨꯖꯤꯛ ꯕꯀꯦꯠꯇꯥ ꯍꯨꯖꯤꯛ ꯇꯣꯡꯗꯅꯥ ꯒꯥꯔꯤꯒ ꯒꯥꯔꯤ ꯃꯌꯥꯝ ꯆꯈꯥꯏꯗꯅ ꯃꯥ ꯂꯩꯔꯦ
ꯑꯁ ꯅꯥꯕ ꯗꯤꯜꯂꯤ ꯂꯩꯕꯅ ꯍꯦꯜꯂꯤꯗ ꯅꯨꯡꯉꯥꯏꯕ
ꯑꯥ ꯃꯣꯏꯒꯤ ꯆꯍꯤ ꯃꯇꯥꯡ ꯑꯁꯤ ꯌꯥꯝ ꯅꯨꯡꯉꯥꯏꯕ ꯆꯍꯤ ꯃꯇꯥꯡ ꯍꯥꯏꯕꯖꯦ ꯑꯈꯣꯏꯖꯨ ꯑꯁꯤ ꯀꯥꯜꯂꯛꯄ ꯅꯠꯇꯦ ꯁꯤꯢꯁ
ꯒꯥꯔꯤꯒꯁꯤ ꯍꯨꯖꯤꯛ ꯃꯈꯟ ꯃꯈꯟꯅꯤ ꯃꯥꯅ ꯊꯧꯔꯤꯕꯁꯤ
ꯂꯝꯕꯣꯔꯒꯤꯅꯤꯕꯨ ꯇꯣꯡꯕꯣꯋꯣ ꯐꯦꯔꯥꯔꯤ ꯕꯨ ꯇꯣꯡꯕꯋꯣ
ꯑ
ꯅꯨꯡꯉꯥꯏꯕꯤꯁꯦ
ꯑꯥ ꯑꯁ ꯅꯨꯡꯉꯥꯏꯕꯤꯗꯤ ꯃꯥ ꯍꯧꯖꯤꯛ ꯑꯋꯥꯕ ꯂꯩꯇꯦ ꯃꯉꯣꯟꯗ
ꯃꯥꯒꯤ ꯄꯨꯟꯁꯤꯁꯤꯅꯤ ꯀꯜꯂꯛꯅꯔꯤꯕꯁꯤ ꯃꯌꯥꯝꯅ
ꯏꯁꯨ ꯁꯛꯍꯦꯟꯕꯤ ꯀꯧꯋꯦꯅ ꯍꯥꯏ ꯂꯩꯔꯝꯃꯦ
ꯑꯥꯝ ꯇꯧꯗꯧ ꯊꯕꯛꯁꯤ ꯌꯥꯝꯃꯟꯗꯅ ꯇꯟ ꯂꯩꯔꯦꯅꯦꯍꯦ ꯏꯔꯦꯁꯤ ꯅꯪꯕꯣ
ꯉꯥꯁꯤꯁꯦ ꯀꯀꯩ ꯂꯝ ꯑꯔꯥꯞꯄꯒ ꯆꯠꯇꯧꯕ ꯂꯩꯕ꯭ꯔꯣ
ꯂꯝ ꯑꯔꯥꯄ ꯅꯇꯦꯅꯦꯍꯦꯁꯣꯝꯗ ꯐꯣꯝ ꯊꯥꯖꯤꯟꯗꯧ ꯄꯩꯈꯥ ꯊꯥꯗꯧ ꯃꯌꯥꯝꯖꯤꯗ ꯀꯣꯛꯁꯤ ꯉꯥꯥꯎꯗꯅꯥ ꯂꯩꯔꯤꯅꯦ
ꯀꯥꯏꯗ ꯊꯥꯖꯟꯗꯣꯏꯅꯣ ꯈꯣꯡꯖꯣꯝꯗ꯭ꯔꯣ
ꯈꯣꯡꯂꯣꯝꯗꯩꯁꯨ ꯀꯩꯀꯩ ꯈꯔ ꯂꯧꯗꯧꯅꯤꯅ ꯏꯪꯀꯝ ꯅꯨꯡꯀꯝ ꯑꯗꯩ ꯑꯣ ꯕꯤ ꯁꯤ ꯅꯨꯡ ꯕꯤ ꯁꯤ ꯁꯥꯔꯇꯤꯐꯤꯀꯦꯠ ꯈꯔ ꯂꯧꯗꯧꯕ ꯂꯩꯔꯤ ꯈꯥꯁꯅ ꯄꯩꯁꯥ ꯊꯤꯒꯗꯕꯅꯦ ꯇꯧꯔꯤꯁꯦ
ꯑꯦꯛꯖꯥꯝꯅ ꯀꯌꯥꯝ ꯋꯥꯠꯅꯔꯤꯕ
ꯑꯦꯛꯖꯥꯝꯒꯤꯗꯤ ꯏꯟꯀꯝꯃꯤꯡꯅꯤ ꯂꯩꯔꯤꯁꯦ ꯑꯣꯟ ꯗ ꯋꯦꯗ
ꯑꯩꯁ ꯂꯥꯏꯔꯤꯡ ꯅꯨꯡꯂꯤꯛ ꯇꯣ ꯈꯔ ꯌꯦꯡꯖꯜꯂꯨꯅꯦ ꯍꯟꯗꯛꯃꯨꯛ
ꯑꯈꯣꯏꯕꯨ ꯂꯥꯏꯔꯤꯛ ꯍꯩꯇꯕ ꯃꯤꯔꯣ
ꯍ
ꯐꯠ ꯐꯠ ꯇꯧꯕꯤ ꯑꯩꯈꯣꯏꯗꯤ
ꯍꯥꯏ ꯏꯕꯨꯡꯉꯣ ꯀꯥꯕꯤ ꯇꯔ ꯐꯖꯩꯐꯖꯩ
ꯁꯦꯒꯥꯢꯕꯤ
ꯑꯩꯈꯣꯏ ꯑꯃꯨꯕꯤꯁꯨ ꯊꯥꯕꯛ ꯑꯃꯇꯪ ꯊꯥꯖꯤꯜꯂꯁꯤ ꯀꯩꯅꯣ
ꯑꯣ ꯃꯊꯤ ꯃꯊꯤ ꯂꯧꯔ ꯆꯥꯗꯧꯕꯥ ꯃꯤꯅꯦ ꯑꯗꯨ ꯐꯔꯤ ꯐꯔꯤ ꯑꯗꯨꯝ ꯂꯩꯔꯤ ꯊꯤ ꯂꯧꯕꯧ ꯍꯩꯇꯒꯩ ꯍꯤꯡꯅ ꯑꯗꯨꯝ ꯆꯥꯔꯝꯗꯧꯕ
ꯌꯥꯔꯦ ꯀꯣ ꯂꯥꯎꯕ ꯍꯩꯇꯥꯗꯅꯅ ꯀꯥꯗꯣꯏꯄꯣꯠꯅꯤ
ꯑ ꯁꯪꯃꯨꯟꯅꯔꯒ ꯆꯥꯕꯗꯣ ꯑꯗꯨꯅꯤ ꯇꯧꯗꯣꯔꯤ
ꯏꯃꯥꯢꯃꯩ ꯃꯩ ꯑꯃꯨꯕꯤ ꯑꯁꯤꯗꯤ ꯇꯥꯕ ꯉꯝꯖꯜꯂꯛ ꯐꯦꯗ ꯍꯩꯅꯤ
ꯃꯇꯝ ꯁꯨꯔꯦ ꯊꯝꯃꯣ
ꯑꯣꯀꯦ ꯑꯣꯀꯦ